ꯆꯥꯛ ꯆꯥꯔꯕꯣ?
ꯆꯥꯛ ꯆꯥꯗ꯭ꯔꯤꯗ꯫ ꯆꯥꯗ꯭ꯔꯤꯌꯦ꯫
ꯑꯣ ꯀꯩꯇꯩꯔꯤꯅꯣ?
ꯅꯪꯗꯤ?
ꯑꯁ ꯈꯣꯏꯗꯦ ꯇꯨꯝꯒꯦ ꯇꯧꯔꯦꯅꯦ꯫
ꯑꯁ ꯉꯟꯃꯟꯗ꯭ꯔꯣ ꯑꯗꯨꯗꯤ?
ꯉꯜꯂꯦ ꯑꯈꯣꯏꯗꯤ ꯆꯤꯡꯗ ꯂꯩꯕꯅꯦ꯫
ꯑꯣ ꯑꯩꯈꯣꯏꯗꯤ ꯍꯧꯖꯤꯛ ꯂꯩꯔꯦꯅ‌ ꯍꯥꯏ ꯆꯥꯛ ꯏꯟꯁꯥꯡ ꯊꯣꯡ ꯊꯣꯡꯒꯦ ꯇꯧꯔꯒ ꯂꯩꯔꯤ
ꯑꯣ ꯑꯁ ꯈꯣꯏꯗꯤ ꯅꯣꯡ ꯆꯨꯝꯃꯟꯕꯑꯣ ꯌꯥ ꯑꯩꯈꯣꯏ ꯍꯋꯥꯏ ꯆꯥꯏ ꯉꯁꯤ
ꯍꯋꯥꯏ ꯑꯋꯥ ꯍꯋꯥꯏꯁꯨ ꯍꯥꯎ
ꯑꯣ ꯍꯋꯥꯏꯁꯨ ꯍꯥꯎꯕꯅꯦ ꯍꯣꯏ
ꯍꯋꯥꯏ ꯍꯥꯏꯔꯒ ꯍꯋꯥꯏ ꯍꯥꯏꯔꯒ ꯀꯥꯡꯇꯛꯒꯨꯝꯕꯗꯤ ꯀꯨꯏꯅ ꯆꯥꯕ ꯉꯝꯗꯕꯅꯤꯀꯣ ꯍꯋꯥꯏ ꯃꯨꯛꯁꯣꯔꯤ ꯂꯩꯗꯅ
ꯍꯋꯥꯏ ꯃꯨꯁꯣꯔꯤ ꯑꯃ ꯃꯆꯥꯗꯣ
ꯑꯥꯎ
ꯉꯥꯟꯗ꯭ꯔꯣ ꯉꯥꯜꯂꯒ ꯀꯩꯅꯣ ꯑꯗꯨꯕꯨꯗꯤ ꯀꯨꯏꯅ ꯆꯥꯕ ꯌꯥꯏꯌꯦꯕꯀꯣ ꯍꯋꯥꯏ ꯀꯥꯡꯇꯛꯒꯨꯝꯕꯗꯨꯗꯤ ꯑꯁ ꯀꯨꯏꯅ ꯆꯥꯕ ꯌꯥꯗꯕꯅꯤꯍꯦ
ꯑꯣ
ꯊꯕꯛ ꯆꯠꯇꯦꯀꯣ ꯍꯥꯥ